ꯑꯣ
ꯁꯣ ꯑꯅꯧꯕ꯭ꯔꯥ
ꯎꯝ ꯎꯝ ꯑꯅꯧꯕ ꯍꯥꯏꯕꯁꯦ ꯑꯅꯧꯕꯗꯤ ꯅꯧꯗ꯭ꯔꯦꯗ ꯇꯪꯈꯥꯏ ꯍꯦꯟꯗ꯭ꯔꯦꯗ
ꯐꯩꯅꯦ ꯐꯖꯅ ꯁꯥꯟꯅꯩꯅꯦ ꯑꯩꯗꯤ ꯉꯁꯤꯒꯤ ꯑꯃꯝꯐꯥꯎ ꯆꯅꯗꯦ ꯁꯤꯒꯤꯗ
ꯅꯨꯃꯤꯠ ꯑꯍꯨꯝ ꯁꯨꯔꯦ ꯀꯩꯅꯣ ꯑꯩ ꯁꯤ ꯂ‌ꯣꯏꯁꯤꯟꯗ ꯂꯣꯏꯁꯤꯟꯗ꯭ꯔꯒ ꯂꯩꯕꯅꯦ
ꯑꯣ
ꯑꯩꯗꯤ ꯉꯔꯥꯡ ꯉꯁꯤꯅꯅꯦꯀꯣ ꯑꯩꯒꯤ ꯑꯃ ꯂꯣꯏꯈꯤꯕꯗꯣ ꯅꯪꯉꯣꯟꯗ ꯂꯥꯜ ꯇꯧꯈꯤꯕꯗꯣ ꯑꯗꯨꯗꯒꯤ ꯂꯣꯏꯔꯒ ꯑꯁꯤ ꯑꯅꯧꯕꯅꯤ ꯑꯁꯤꯒꯤꯗꯤ ꯅꯪꯅ ꯑꯍꯥꯟꯕꯅꯦ ꯑꯩ ꯀꯅꯥꯁꯨ ꯋꯥꯔꯤ ꯁꯥꯗ꯭ꯔꯤ ꯃꯣꯏꯅ ꯇꯧꯔꯄꯕꯅꯦ
ꯁꯥꯥꯏꯕꯅꯤ ꯀꯔꯝꯕ ꯋꯥꯔꯤ ꯁꯥꯔꯤꯕ꯭ꯔꯣ ꯑꯣ ꯏꯔꯣꯏꯒꯤ ꯁꯒꯨꯟꯒꯤ ꯍꯥꯏꯔꯤꯕꯅꯤꯅ‌ꯦ ꯑꯩꯅ
ꯏꯔꯣꯏꯒꯤ ꯁꯒꯨꯟ ꯆꯥꯕ꯭ꯔꯣ ꯅꯪꯗꯤ
ꯆꯥꯏ
ꯁꯟ ꯁꯟꯁꯥꯒꯤ ꯁꯒꯣꯜ ꯁꯟꯒꯤ ꯁꯒꯣꯜ ꯍꯥꯏꯅꯗꯤ ꯏꯔꯣꯏꯒꯤ ꯁꯒꯣꯜꯅ ꯆꯥꯕ ꯍꯥꯎꯗ꯭ꯔꯣ
ꯎꯝ ꯍꯋꯏ ꯃꯥꯥꯏ ꯊꯥꯕ ꯅꯠꯇ꯭ꯔꯣ
ꯊꯥꯏ ꯊꯥꯏ
ꯅꯪꯁꯨ ꯏꯃꯥꯟꯅꯕꯤꯗ ꯏꯃꯥꯟꯅꯕꯤꯗ ꯀꯩꯀꯩ ꯍꯥꯏꯕ꯭ꯔꯥ ꯉꯁꯥꯏ ꯃꯥꯅ ꯍꯥꯏꯔꯛꯄꯗꯣ ꯀꯩꯅꯣ
ꯀꯔꯤꯁꯨ ꯍꯥꯏꯗ‌ꯦꯗ
ꯀꯔꯤ ꯍꯥꯏꯒꯅꯤ ꯑꯩꯕꯣ
ꯀꯔꯤꯁꯨ ꯍꯥꯏꯗꯕꯅꯤꯗ
ꯎ ꯀꯔꯤ ꯍꯥꯏꯕꯔ ꯍꯪꯕ ꯒꯇꯅꯤꯗ ꯃꯥꯅꯕꯨꯗꯤ ꯍꯥꯏꯕꯨꯗꯤ ꯍꯥꯏꯔꯛꯑꯦ ꯃꯥ ꯑꯩꯉꯣꯟꯗ ꯃ‌ꯦ ꯑꯃꯨꯛꯀ ꯇ‍ꯦꯛꯁ ꯇꯧꯔꯛꯄꯅꯦ
ꯎꯝ ꯑ ꯇꯧꯔꯗꯤ ꯐꯔꯦ
ꯑꯩꯁꯦ ꯐꯕ꯭ꯔꯣ ꯍꯪꯕ꯭ꯔꯣꯅ
ꯃꯥ ꯃꯥ ꯀꯃꯥꯏꯅ ꯇꯧꯕ꯭ꯔꯣ ꯍꯪꯕꯅꯤꯗ
ꯑꯥ
ꯅ ꯃꯥꯅ ꯅꯪꯁꯦ ꯐꯩꯌꯦ ꯃꯤ ꯐꯩꯌꯦ
ꯎꯝ
ꯑꯗꯨꯒꯤ ꯍꯣꯏ ꯐꯗꯤ ꯐꯕ ꯃꯥꯜꯂꯦ ꯍꯥꯏꯌꯦ ꯑꯅ ꯍꯥꯏꯔꯝꯕ
ꯀꯩꯗꯧꯔꯒꯦ ꯍꯥꯏ ꯍꯥꯏꯕ ꯌꯥꯗꯕ꯭ꯔꯣ
ꯌꯥꯏ ꯌꯥꯏ ꯀꯩꯁꯨ ꯀꯥꯏꯗꯦ
ꯑ ꯀꯩꯅꯣ ꯅꯪꯅ ꯄꯦꯟꯗꯕ ꯁꯥꯔꯒ ꯍꯥꯏ ꯍꯥꯏꯔꯤꯗꯨꯗꯤ
ꯀꯔꯤ ꯄꯦꯟꯗꯒꯦꯔꯣ ꯍꯥꯏꯗꯤ ꯄꯦꯟꯗꯕ ꯂꯩꯇꯦ
ꯌꯥꯏ ꯌꯥꯏ ꯍꯥꯏꯔꯤꯗꯨꯗꯤ
ꯑꯩꯗꯤ ꯀꯤꯔꯦ ꯅꯉꯗ
ꯀꯔꯤꯔꯣ
ꯑꯦ ꯅꯪ ꯍꯥꯏꯗꯤ ꯁꯥꯎꯅꯤꯡꯕ ꯇꯥꯏꯞꯇ ꯇꯧꯕꯗꯨꯒꯤ ꯑꯩ ꯇꯜꯂꯦ ꯅꯪꯅ ꯉꯁꯥꯏꯗꯣ ꯌꯥꯝ ꯁꯥꯎꯅꯤꯡꯕꯗꯥꯏꯕ ꯇꯧꯈꯤꯕꯗꯨꯗꯒꯤ ꯑꯩ ꯇꯜꯂꯦꯕ
ꯁꯥꯎꯅꯤꯡꯕ ꯇꯥꯏꯂꯣ
ꯁꯥꯎꯅꯤꯡꯕ ꯇꯥꯏꯞꯇ ꯇꯧꯈꯤꯕꯗꯣ
ꯑꯥ
ꯑꯗꯨꯗꯣ ꯇꯜꯂꯦ ꯍꯥꯏꯕꯥꯏ
ꯍꯪꯦ ꯅꯪ ꯀ꯭ꯔꯤ ꯍꯥꯏꯕ ꯀꯗꯥꯏꯗꯒꯤ ꯁꯥꯎꯝ
ꯅꯪ ꯎ ꯁꯥꯎ ꯅꯪꯒꯤ ꯃꯔꯝꯗ ꯄꯪꯉꯥꯏ ꯍꯥꯏ ꯑꯩꯕꯨ ꯅꯪ ꯃꯔꯝ ꯄꯪꯉꯥꯏ ꯍꯥꯏꯕꯗꯠꯇꯕꯣ ꯑꯗꯨꯒ ꯑꯩꯗꯣ ꯇꯟꯕ ꯑꯩ ꯇꯜꯂꯦ ꯑꯩꯗꯤ ꯀꯩꯁꯨ ꯈꯟꯗꯕ ꯍꯥꯏꯕꯅꯤ ꯑꯗꯨꯕꯨ ꯅꯪ ꯁꯥꯎꯅꯤꯡꯕ ꯇꯥꯄ ꯇꯧꯋꯦ ꯑꯩꯅ ꯃꯤ ꯈꯨꯗꯤꯡ ꯋꯥꯔꯤ ꯁꯥꯕꯗ ꯅꯪꯒꯤ ꯃꯔꯝ ꯈꯛꯇ ꯍꯥꯏꯌꯦ ꯍꯥꯏ ꯍꯥꯏꯔꯣꯏ ꯁꯨꯡꯃꯥꯏ ꯌꯥꯦꯔꯣ
ꯍꯥꯏꯒꯅꯨ ꯍꯥꯏꯒꯅꯨ ꯑꯗꯨꯔꯗꯤ ꯐꯔꯦ ꯊꯦꯡꯀ꯭ꯌꯨ ꯀꯣ
ꯍꯥꯏꯔꯣꯏꯅꯣ ꯀꯔꯤ ꯍꯥꯏꯒꯅꯣ ꯑꯩꯈꯣꯏꯁꯨ ꯃꯔꯤ ꯁꯥꯕꯒꯤ ꯈꯪꯅꯕ ꯉꯥꯛꯇ ꯑꯣꯏꯕꯤ ꯍꯥꯏꯕꯤꯕ ꯋꯥꯅꯦ
ꯍꯣꯏꯗ ꯍꯣꯏꯗ ꯑꯗꯨꯅ ꯐꯩꯗ ꯅꯠꯇ꯭ꯔꯣ
ꯅꯂꯦ ꯅꯂꯦ
ꯅꯂꯕ ꯅꯠꯄ ꯍꯧꯔꯕꯣ
ꯑ ꯅꯠ ꯐꯥꯎꯔꯦ ꯅꯪ
ꯑꯠꯁ
ꯃꯄꯪꯗꯤ ꯑꯩꯗꯨ ꯅꯥꯟ ꯑꯗꯨꯃꯥꯏ ꯍꯥꯏꯕꯗꯣ ꯑꯩ ꯁꯥꯎꯅꯤꯡꯉꯦꯅꯦ ꯉꯁꯥꯏꯗꯣ ꯋꯥ ꯉꯥꯡꯉ ꯑꯗꯨꯕꯨ ꯉꯥꯛꯇꯪꯅꯦ ꯑꯩꯁꯨ ꯁꯥꯥꯎꯕꯉꯣ ꯑꯗꯨꯒꯤ ꯁꯥꯎꯕꯁꯨ ꯇꯜꯂꯦ ꯁꯥꯎꯕꯁꯨ ꯍꯩꯇꯦ ꯊꯨꯅ ꯌꯥꯝ ꯐꯕꯗꯣ ꯑꯩ ꯌꯥꯝ ꯇꯜꯂꯦ ꯁꯤꯅꯦ ꯑꯩꯒꯤ ꯈ꯭ꯋꯥꯏꯗꯒꯤ ꯎꯝ ꯐꯕ ꯍꯥꯏꯒꯦꯔꯥ ꯐꯠꯇꯕ ꯍꯥꯏꯒꯦꯔꯥ ꯃꯤꯉꯣꯟꯗ ꯀꯨꯏꯅ ꯁꯥꯎꯕ ꯉꯝꯗꯕ
ꯑꯁꯦ
ꯁ ꯑꯗꯨꯝ ꯍꯧꯖꯤꯛ ꯁꯥꯎꯒꯅꯤ ꯍꯣꯔꯦꯟ ꯉꯥꯏꯍꯥꯛ ꯂꯩꯗꯤ ꯑꯗꯨꯝ ꯀꯧꯅꯕ ꯑꯗꯨꯃꯥꯏꯅ ꯍꯦꯛ ꯇꯧꯕꯩꯀꯣ ꯑꯩꯉꯣꯟꯗ ꯈꯪꯗꯦ
ꯑꯣꯀꯦ
ꯀ ꯉꯝ ꯀꯅꯤ
ꯀꯥꯡ ꯌꯥꯝ ꯆꯤꯛꯉꯦꯕ
ꯑꯣ
ꯑꯗ ꯆꯤꯡꯟꯒꯅꯣꯗꯅ
ꯑꯗꯨꯃꯥꯏꯅꯁꯤ ꯈꯜꯂꯨꯁꯤꯔꯥ
ꯈꯪꯗ꯭ꯔꯦ ꯀꯃꯥꯏꯅ ꯏꯆꯦꯛ ꯈꯨꯜꯂꯣꯏꯗꯕ꯭ꯔꯣꯏꯅ ꯑꯩ
ꯎ
ꯑꯟꯏꯟꯇꯦꯂꯤꯖꯦꯕꯜ
ꯁꯍꯤ ꯁꯛꯄ ꯌꯥꯗꯦ
ꯑꯣ ꯇꯔꯦ
ꯀꯥꯏꯂꯤ ꯀꯗꯦ
ꯀ ꯌꯥꯗꯦ ꯈꯔꯦ ꯌꯥꯗꯕꯅꯦ ꯀꯥꯎꯕꯅꯦ
ꯍꯧꯖꯤꯛꯁꯦ ꯃꯇꯝ ꯐꯠꯇ꯭ꯔꯕꯅꯦꯕ ꯁ ꯁꯛꯄꯒꯤ
ꯑꯗꯨ ꯏꯅꯤꯗ
ꯑꯩ ꯉꯁꯥꯏ ꯚꯤꯗꯤꯑꯣ ꯌꯦꯡꯕꯤꯀꯣ ꯆꯤꯟꯗ ꯊꯣꯛꯈꯤꯕ
ꯀꯥꯏꯗꯤꯦ ꯇꯕꯨꯗꯤ ꯅꯪꯁꯦ ꯀꯩꯅꯣꯝꯃ ꯈꯪꯕ꯭ꯔꯣ ꯍꯧꯖꯤꯛ ꯃꯅꯤꯄꯨꯔꯗꯒꯤ ꯑꯦꯝ ꯑꯦꯝ ꯑꯦ ꯑꯁꯅꯥꯕ ꯅꯨꯄꯥ ꯂꯩꯗꯅ ꯍꯗꯛ ꯐꯥꯎꯗꯣ
ꯃꯃꯤ
ꯁꯤꯅ ꯍꯧꯕꯗꯣ
ꯑꯁ ꯎꯝ ꯈꯪꯕ ꯑꯃ ꯇꯧꯋꯦ ꯎꯗꯤ ꯎꯈꯤꯕꯅꯤ ꯑꯗꯨ ꯅꯨꯄꯥꯗꯣ
ꯆꯨꯝꯔꯦꯟ ꯀꯣꯔꯦꯟ ꯍꯥꯏꯕꯗꯣ ꯌꯥꯝ ꯐꯥꯎꯕꯗ
ꯑꯣ ꯈꯥꯏꯉ ꯈꯥꯏꯉ
ꯏꯁꯃꯁꯨ ꯍꯟꯗꯛ ꯃꯥ ꯅꯦꯇ ꯅꯌꯦꯗ꯭ꯔ ꯑ ꯑꯒꯁ ꯂꯩ ꯃꯥ ꯂꯩꯃ ꯐꯥꯏꯠꯇꯣ ꯈꯠꯅꯥꯅꯕꯒꯤꯗꯣ
ꯑꯣꯖꯥꯕꯗꯤ ꯐꯖꯛꯒꯅꯤ
ꯈꯪꯗꯦ ꯌꯦꯡꯗꯦ ꯑꯗꯨꯗꯤ ꯌꯦꯡꯗꯕꯅꯤꯅ ꯑꯩ ꯍꯪꯗ꯭ꯔꯦ
ꯑꯩꯗꯤ ꯌꯦꯡꯅꯤꯡꯉꯦ
ꯅꯉꯣꯟ ꯅ ꯑꯗꯨ
ꯌꯦꯡꯒꯅꯦꯁ
ꯅꯪ ꯁꯤ ꯂꯩꯔꯤꯛ ꯄꯥꯕ꯭ꯔꯣ
ꯄꯌꯦ
ꯐꯌꯦꯅꯦ ꯂꯩꯔꯤ ꯄꯥꯔꯗꯤ ꯑꯗꯨꯒ ꯕꯣꯔ ꯌꯦꯡꯅꯤꯡꯉꯥꯏ ꯄꯨꯡ ꯑꯃ ꯃꯈꯥꯏꯗ
ꯕꯣꯜꯁꯦ ꯌꯦꯁꯤꯔ ꯈꯜꯂꯤ
ꯌꯦꯡꯉꯣ ꯌꯦꯡꯉꯣ ꯑꯩꯗꯤ ꯌꯦꯡꯉꯔꯣꯏ
ꯑꯩꯅ ꯂꯥꯏꯔꯤꯛ ꯄꯥꯕꯁꯤ ꯈꯔ ꯋꯥꯕꯒꯤ ꯈꯪꯗ꯭ꯔꯦ
ꯎꯝ ꯑꯗꯨꯏꯗꯤꯟ ꯂꯥꯡꯗ ꯐꯝꯗꯟꯗꯨꯝ ꯊꯤꯡꯗ ꯅꯨꯡꯊꯤꯟꯜꯗ ꯂꯥꯏꯔꯤꯛ ꯄꯥꯕ ꯉꯝꯗꯦ ꯍꯥꯏꯔꯗꯤ ꯅꯨꯡꯗꯥꯡꯗ ꯑꯃꯨꯛ ꯄꯥꯔꯣꯗꯅ ꯅꯨꯡꯊꯤꯟꯗ ꯋꯥꯔꯤ ꯑ ꯍꯣꯏꯗ꯭ꯔꯦ ꯑꯗꯨ ꯑꯦꯛꯖꯝꯁ ꯅ
ꯆꯥꯛ ꯆꯥꯒꯅꯤ ꯊꯣꯡꯒꯅꯤ ꯐꯨꯠꯕꯣꯜ ꯌꯦꯡꯒꯅꯤ ꯑꯗꯨ ꯇꯧꯕ ꯀꯥꯟꯗ ꯃꯇꯝꯗꯨ ꯁꯪꯁꯦꯗꯅ ꯑꯗꯨ ꯑꯣꯏꯅꯗꯤ ꯅꯨꯡꯊꯤꯅ ꯈ꯭ꯔ ꯄꯥꯔ ꯗꯥꯗ ꯂꯥꯏꯔꯤꯛ ꯄꯥꯅ ꯐꯠꯇ꯭ꯔꯣ ꯃꯇꯝꯗ
ꯑꯗꯨꯇ ꯐꯩ ꯅꯪꯅ ꯅꯨꯡꯊꯤꯜꯗ ꯄꯥꯕ ꯉꯝꯗꯦ ꯍꯥꯏꯕꯗꯨꯗ ꯍꯥꯏꯕ ꯋꯥꯅꯤ ꯇ
ꯅꯨꯡꯊꯤꯟꯗ ꯄꯨꯡ ꯑꯅꯤꯒꯨꯝꯕ ꯄꯥꯒꯦꯔꯒ ꯑꯗꯨꯝ ꯃꯇꯝꯁꯦ ꯀꯣꯟꯅꯗꯦꯅꯦ
ꯑ ꯑꯍꯥ ꯑꯩꯁꯦ
ꯎ ꯍꯟꯗꯛ ꯃꯔꯛ ꯀꯔꯤ ꯍꯥꯏꯒꯦꯔꯥ ꯋꯥ ꯌꯥꯝ ꯉꯥꯡꯕꯒꯦꯔꯥ ꯈꯪꯗꯦ ꯏꯂꯖꯤꯁ ꯐꯨꯡꯅ ꯏ ꯂꯩꯗ꯭ꯔꯦ
ꯑꯣ
ꯋꯥꯁꯨ ꯌꯥꯝ ꯉꯥꯡꯕ ꯊꯕꯛꯁꯨ ꯋꯥꯕ ꯑꯉꯥꯡ ꯂꯧꯕ ꯊꯕꯛꯁꯦ ꯌꯥꯝ ꯋꯥꯕꯅꯦ ꯂꯣꯏꯅ ꯂꯧꯗꯕ ꯈꯪꯗꯕꯅꯦ ꯑꯩ ꯈ꯭ꯋꯥꯡꯒꯨꯝꯕ ꯂꯣꯏ ꯅꯥꯕꯅꯦ ꯑꯉꯥꯡ ꯄꯝꯕꯗ
ꯑ ꯑꯗꯨ ꯆꯥꯛ ꯌꯦꯟꯖꯥꯡ ꯐꯖꯅ ꯆꯥꯎꯗꯅ
ꯑꯁ ꯍꯟꯗꯛ ꯆꯥꯛ ꯍꯤꯟꯖꯥꯡ ꯍꯥꯎ ꯇꯕꯗꯨ ꯆꯥꯅꯤꯡꯗꯦꯗ ꯑꯗꯨꯗ ꯆꯗ ꯑꯗꯨ ꯈꯪꯗꯦ ꯑꯩ ꯍꯟꯗꯛ ꯆꯥꯛ ꯀꯌꯥꯝ ꯆꯥꯗꯦ ꯊꯕꯛ ꯃꯐꯝꯗꯁꯨ ꯑꯁꯣꯝꯗꯁꯨ ꯆꯥꯛ ꯌꯥꯝ ꯆꯥꯗꯦ ꯃꯣꯏ ꯆꯥꯛ ꯌꯦꯟꯖꯥꯡꯗꯣ ꯃꯣꯏꯗꯤ ꯃꯔꯣꯔꯣꯛ ꯆꯥꯗꯦꯕꯀꯣ
ꯎꯝ
ꯑꯗꯨꯗꯤ ꯆꯥꯛ ꯍꯟꯁꯥꯡꯗꯣ ꯃꯣꯏꯗꯤ ꯃꯔꯣꯛ ꯍꯥꯞꯇꯕꯅꯤꯅ ꯑꯩꯗꯤ ꯅꯥꯒꯦ ꯇꯧꯋꯦ
ꯆꯤꯡ ꯃꯤꯅ ꯃꯣꯔꯣꯛ ꯆꯥꯗꯕ ꯌꯥꯎ ꯂꯩꯕ꯭ꯔꯣ
ꯃꯣꯏꯗꯤ ꯆꯤꯡꯃꯤ ꯅꯠꯇꯦ ꯍꯦ
ꯀꯅꯥꯗꯣ
ꯑꯈꯣꯏ ꯑꯩꯈꯣꯏꯗ ꯃꯣꯏꯦ ꯆꯤꯡꯃꯤ ꯅꯠꯇꯦ ꯍꯦ
ꯅꯣꯏ ꯑꯟꯇꯤ ꯅꯣꯏ ꯑꯟꯇꯤ ꯍꯥꯏꯔꯒ ꯀꯦ ꯑꯣꯏꯗ꯭ꯔꯣ
ꯍꯥꯥ
ꯀꯦ ꯑꯣꯏꯔꯕ
ꯀ ꯀꯣꯏꯗꯤ ꯀꯩꯅꯣ ꯀꯗꯤ ꯀꯩꯅꯩꯅꯣ ꯍ
ꯑꯁ ꯅꯪꯒꯤ ꯑꯟꯇꯤꯒꯤ ꯅꯨꯄꯥꯁꯦ ꯇꯝꯄꯥꯛꯀꯤ ꯃꯤꯔꯣ
ꯃꯥꯅꯤꯅ
ꯑꯣ ꯑꯆꯥ ꯑꯆꯥ ꯑꯆꯥ ꯑꯆꯥ ꯭ꯟ ꯇꯥꯔꯦ ꯑꯗꯨꯤꯗꯤ
ꯃꯤ
ꯑꯣ ꯑꯩꯅ ꯈꯟꯕꯗꯤ ꯇꯝꯄꯥꯛꯇ ꯂꯩꯔꯒ ꯑꯗꯨꯝ ꯑꯩꯈꯣꯏ ꯆꯤꯡꯃꯤꯔꯅ ꯈꯟꯕ
ꯅꯠꯇꯦ ꯅꯠꯇꯦ ꯑꯗꯨ ꯃꯣꯏꯗꯣ ꯆꯥꯛ ꯌꯦꯟꯁꯥꯡꯅ ꯃꯔꯣꯛ ꯁꯥꯟꯗꯦꯕ ꯑꯩꯗꯤ ꯆꯥꯔꯒꯔꯅꯑ ꯇ
ꯑꯣ ꯅꯅꯦꯁꯨ ꯆꯥꯗꯦ
ꯍꯣꯏ ꯃꯥꯁꯨ ꯑꯗꯨꯝ ꯀꯏꯕꯕꯨ ꯆꯥꯗ꯭ꯔꯦꯗꯅ
ꯎꯝ
ꯑꯗꯨꯏ ꯑꯩꯗꯤꯀꯣ ꯍꯟꯗꯛ ꯐꯖꯅ ꯆꯥꯛ ꯆꯥꯗꯦꯕꯀꯣ ꯑꯩꯗꯣ ꯌꯨꯝ ꯍꯜꯂꯁꯨ ꯌꯥꯝ ꯆꯥꯗꯦ ꯑꯗꯨꯒꯤ ꯑꯩꯗꯣ ꯍꯟꯗꯛ ꯑꯩꯉꯣꯟꯗ ꯎꯕꯁꯤꯡꯅ ꯀꯪꯉꯦ ꯍꯥꯏꯌꯦ
ꯀꯪꯂꯗꯤ ꯐꯔꯦꯅ
ꯑꯩꯗꯤ ꯀꯪ ꯌꯥꯝꯝ ꯀꯪ ꯁꯤ ꯑꯩꯗꯤ ꯍꯥꯟꯅ ꯃꯥꯏ ꯉꯥꯛꯇ꯭ꯔ ꯍꯥꯟꯅ ꯀꯪꯉꯦꯕ ꯃꯥꯏ ꯅꯍꯟꯅ ꯎꯕꯗꯣ ꯊꯤꯕꯅꯦ
ꯍꯌꯦꯡꯗꯤ ꯚꯗꯤꯑꯣ ꯀꯣꯜ ꯇꯧꯕ ꯇꯥꯔꯦ
ꯃꯇꯝ ꯂꯩꯇꯦ
ꯇ ꯇꯥꯔꯦ
ꯎꯝ
ꯃꯇꯝ ꯉ- ꯉꯥꯏꯈꯣ ꯅꯪ ꯍꯪꯉꯣꯏ ꯆꯥꯕ꯭ꯔꯣ
ꯆꯥꯎꯗꯦ ꯍꯥꯏꯔꯒ ꯅꯍꯥꯟ
ꯍꯪꯉꯣꯏꯒꯤꯗꯤ ꯍꯪꯉꯣꯏꯒꯤꯗꯤ ꯍꯥꯏꯗ꯭ꯔꯤ ꯏꯕꯥꯅꯤ
ꯅꯍꯥꯟ ꯍꯥꯏꯕꯗꯨꯗꯤ ꯅꯪꯅ ꯍꯥꯎꯋꯦ ꯍꯥꯏꯕꯗꯨꯗꯤ ꯑꯩꯅ ꯆꯥꯗꯦ ꯍꯥꯏꯕꯗꯨꯗꯤ ꯑꯍꯍ ꯍꯪꯉꯣꯏꯗꯨꯕꯨ ꯍꯪꯉꯣꯏ ꯑꯩꯗꯤ ꯆꯥꯗꯦꯗ ꯏꯃꯥꯁꯨ ꯆꯥꯗꯦ ꯀꯅꯥꯁꯨ ꯆꯥꯗꯦ ꯏꯅꯥꯎꯅꯨꯄꯥ ꯈꯛꯇ ꯆꯥꯏ
ꯎꯝ
ꯑꯗꯨꯒꯨꯝꯕꯗꯣ ꯆꯥꯅꯤꯡ ꯄꯪꯆꯥ ꯆꯥꯕ ꯇꯜꯂꯦꯅꯦꯗꯤ ꯑꯗꯣ ꯑꯃꯨꯔꯛꯇꯤ ꯑꯩ ꯀꯔꯤ ꯅꯥꯕꯗ꯭ꯔꯥ ꯑ ꯑꯩ ꯀꯥꯎꯈ꯭ꯔꯦꯅꯦ ꯑ ꯑꯩꯅ ꯎꯝ ꯀꯩꯅꯣ ꯀ꯭ꯂꯥꯁ ꯅꯥꯏꯟ ꯀꯥꯕꯗꯩ ꯑꯃꯔꯛ ꯑꯦꯛꯁꯤꯗꯦꯟ ꯊꯣꯛꯑꯦꯕꯀꯣ
ꯎꯝ
ꯑꯗꯨ ꯃꯇꯝꯗ ꯑꯩꯉꯣꯟꯗ ꯍꯪꯉꯣꯏ ꯄꯤꯖꯕ ꯃꯥꯜꯂꯦ ꯊꯨꯅꯕꯤꯅꯣ ꯐꯅꯤꯡꯉ
ꯎꯝ
ꯑꯗꯨ ꯑꯩꯗꯨ ꯋꯥꯔꯤ ꯂꯤꯕꯤꯋꯨꯔꯥ
ꯏꯔꯣ
ꯑꯩꯈꯣꯏꯗꯣ ꯀꯩꯅꯣꯒꯤ ꯑꯃ ꯑ ꯁ꯭ꯀꯨꯜꯒꯤ ꯑꯃ ꯖꯦꯔꯣꯛꯁ ꯇꯧꯅꯤ ꯆꯠꯄꯅꯦꯕ ꯑꯩꯈꯣꯏꯗꯣ ꯑꯩꯈꯣꯏ ꯏꯃꯥꯟꯅꯕꯤ ꯑꯅꯤꯅꯦ ꯑꯗꯨꯒ ꯑꯩꯈꯣꯏꯒꯤ ꯀ꯭ꯂꯥꯁꯃꯦꯠ ꯏꯃꯥꯟꯅꯕ ꯑꯅꯤ ꯏꯃꯥꯟꯅꯕ ꯑꯃꯈꯛꯇ ꯃꯥꯜꯂꯦ ꯑꯩꯈꯣꯏꯁꯦ ꯑꯣꯛꯇꯣꯗ ꯆꯠꯄꯅꯦꯕ ꯍꯥꯏꯗꯤ ꯃꯐꯝꯗ ꯃꯈꯥꯔꯣꯝꯗ ꯂꯩꯕꯅꯤꯅ ꯑꯗꯣ ꯑꯩꯈꯣꯏꯗꯣ ꯑ-ꯍꯥꯏꯗꯤ ꯗ꯭ꯔꯥꯏꯚꯔ ꯅꯨꯄꯥꯗꯣ ꯌꯨ ꯉꯥꯎꯋꯦ ꯈꯪꯗꯕ
ꯑꯣ
ꯑꯗꯨ ꯈꯪꯗꯕꯅꯦ ꯑꯗꯨꯝ ꯇꯣꯡꯉ ꯂꯥꯛꯄꯗ ꯑꯩꯅ ꯃꯇꯥꯏꯗ ꯐꯝꯕꯅꯦꯕ ꯈ꯭ꯋꯥꯏ ꯃꯇꯥꯏꯗ ꯑꯗꯨꯃꯥꯏꯅ ꯐꯝꯃꯒ ꯃꯥꯗꯤ ꯌꯨ ꯉꯥꯎꯔꯒ ꯒꯥꯔꯤꯗꯣ ꯍꯥꯏꯗꯤ ꯒꯣꯂꯥꯏ ꯑꯗꯨꯃꯥꯏꯅ ꯈꯣꯏꯕ ꯂꯝꯕꯤꯗꯣ ꯑꯗꯨ ꯌꯧꯕ ꯀꯥꯟꯗ ꯃꯥꯗꯣ ꯎ ꯀꯩꯅꯣ ꯄꯥꯏꯕ ꯉꯝꯗꯦꯕ ꯒꯥꯔꯤꯗꯣ ꯑꯗꯨꯗꯒꯤ ꯎꯝ ꯒꯥꯔꯤꯗꯨ ꯁꯤꯠꯄꯅꯦꯕ ꯑꯗꯨ ꯀꯅꯥꯁꯨ ꯁꯣꯛꯇꯦ ꯑꯩ ꯈꯛꯇ ꯁꯣꯛꯄ
ꯀꯃꯥꯏꯅ ꯂꯣꯡꯕꯗ ꯀꯃꯥꯏꯅ ꯇꯧꯕ
ꯎꯝ ꯑꯩꯉꯣꯟꯗ ꯑꯣꯇꯣꯅ ꯅꯟꯕ ꯃꯥꯜꯂꯦ ꯁꯤꯠꯂꯒꯀꯣ ꯑꯇꯣꯞꯄ ꯃꯤꯗꯤ ꯀꯅꯥꯁꯨ ꯁꯣꯛꯇꯦ ꯑꯩ ꯈꯛꯇ ꯁꯣꯛꯄ ꯑꯩ ꯈꯨꯠꯀꯨꯝꯕꯗ ꯁꯣꯛꯑꯦ ꯑꯟ
ꯍꯥꯏꯕꯗꯤ ꯇꯥꯔꯒ ꯂꯥꯏꯕꯛꯇ ꯅꯪ ꯀꯩꯅꯣ ꯇꯧꯕ꯭ꯔꯣ
ꯀꯔꯤ
ꯑ ꯂꯩꯕꯥꯛꯇ ꯑ-ꯎꯝ
ꯍꯥꯏꯗꯤ ꯃꯤꯅ ꯎꯕꯗꯗꯤ ꯑꯩꯁꯦ ꯑꯗꯨꯝ ꯀꯔꯤ ꯍꯥꯏꯅꯤ ꯃꯤꯒꯤ ꯋꯥꯈꯜꯗꯗꯤ ꯑꯩꯁꯦ ꯄꯨꯔꯥ ꯌꯥꯝ ꯁꯣꯛꯂꯝꯒꯅꯤꯅ ꯈꯟꯕ ꯃꯥꯜꯂꯦ ꯒꯥꯔꯤ ꯒꯥꯔꯤꯒꯤ ꯐꯤꯕꯝꯗꯨꯗ ꯑꯗꯨ ꯑꯩꯕꯨꯗꯤ ꯌꯥꯝ ꯁꯣꯛꯇꯦꯕꯀꯣ ꯑꯩꯉꯣꯟꯗ ꯁꯣꯛꯄ ꯍꯥꯏꯗꯤ ꯁꯤꯠꯄꯒꯨꯝꯕꯗꯣ ꯑꯗꯨꯒ ꯑꯩ ꯈꯨꯠꯀꯨꯝꯕ ꯁꯤꯠꯂꯦ ꯑꯗꯨꯒ ꯌꯥꯝꯗꯤ ꯁꯤꯠꯈꯤꯕꯅꯦ ꯌꯥꯝ ꯅꯥꯏꯌꯦ ꯑꯗꯨꯒ ꯑꯃ ꯑꯩꯗꯣ ꯀꯣꯛꯇ ꯅꯥꯕꯅꯦꯕ
ꯎꯝ
ꯑꯣꯛꯇ ꯅꯟꯈꯤꯕꯒꯤ ꯅꯥꯕ ꯃꯥꯜꯂꯦꯕꯩꯗꯣ ꯑꯗꯨ ꯀꯩꯁꯨꯕꯨꯗꯤ ꯇꯧꯗꯦ ꯑꯃꯨꯛꯀ ꯀꯣꯛꯇꯗꯤ ꯑꯁ ꯑꯗꯨ ꯃꯇꯝꯗꯣ ꯀꯔꯤ
ꯃꯔꯛ ꯃꯔꯛꯇꯗꯤ ꯑꯦꯛꯁꯤꯗꯦꯟ ꯊꯣꯛꯄ ꯀꯥꯟꯗ ꯅꯥꯗꯦ ꯂꯩꯔꯒ ꯈꯔ ꯂꯩꯔꯒ ꯋꯥꯟꯊꯥꯈꯤꯕ ꯌꯥꯝ ꯌꯥꯎꯕ
ꯎ ꯈꯪꯗꯦ ꯑꯩ ꯑꯗꯨ ꯅꯨꯃꯤꯠꯇꯧ ꯎꯝ ꯀꯩꯅꯣ ꯇꯧꯋꯦ ꯍꯥꯏꯌꯦ ꯑꯣꯟꯊꯩ ꯌꯦ ꯍꯥꯏꯕꯅꯦ ꯑꯩꯗꯤ ꯈꯪꯗꯦ ꯑꯗꯣ ꯑꯩꯉꯣꯟꯗ ꯍꯧꯗꯣꯛꯑꯒ ꯀꯟꯅ ꯀꯩꯅꯣ ꯇꯧꯕ ꯃꯥꯜꯂꯦ ꯅꯥꯕꯅꯦ ꯈꯨꯗꯛꯇꯗꯤ ꯅꯥꯕ ꯈꯪꯗꯦ ꯑꯗꯨꯕꯨ ꯑꯩꯉꯣꯟꯗ ꯑꯣꯛꯇꯣ ꯅꯟꯕ ꯀꯥꯟꯗꯣ ꯑꯩꯗꯣ ꯎꯝ ꯑꯗꯨ ꯐꯥꯎꯗꯤ ꯈꯪꯉꯦꯕꯀꯣ ꯑꯩꯅ-ꯑꯩꯅ ꯀꯔꯤ ꯍꯥꯏꯅꯤ ꯂꯥꯎꯕꯗꯣ ꯑꯩꯉꯣꯟꯗ ꯅꯟꯕꯅꯤꯅ ꯅꯥꯔꯦꯕꯗꯣ ꯒꯥꯔꯤꯗꯣ ꯌꯥꯝ ꯁꯣꯛꯏ ꯍꯥꯏꯌꯦ ꯑꯗꯨꯗ ꯐꯖꯅ ꯁꯣꯛꯏ